ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ
ꯀꯩꯗꯧꯔꯤꯅꯣ
ꯑꯗꯨꯝ ꯂꯩ ꯀꯩꯁꯨ ꯇꯧꯗꯦ
ꯏꯁ ꯌꯥꯝꯝ ꯅꯨꯡꯉꯥꯏꯅ ꯅꯪꯗꯤ
ꯑꯁ ꯀꯔꯤ ꯃꯈꯣꯟꯅꯣꯅꯦ
ꯍꯣꯏ ꯁꯃꯟꯒ
ꯇꯅꯤꯡꯗꯕꯅ
ꯀꯔꯤ
ꯎꯄꯥꯝꯕꯤ ꯃꯈꯥꯗ ꯐꯝꯃꯣꯅꯦ
ꯇꯂꯦ ꯑꯁꯃꯤ ꯌꯥꯝ ꯂꯩꯌꯦ
ꯃꯤ ꯌꯥꯝ ꯂꯩꯌꯦ
ꯎꯝ
ꯃꯤ ꯃꯤ ꯑꯣꯏꯔꯗꯤ ꯃꯤ ꯑꯣꯏꯕ ꯃꯔꯛꯇ ꯂꯩꯒꯗꯕꯅꯦ
ꯑꯁꯦꯡꯕꯒꯤꯔꯣ
ꯑꯩ ꯑꯁ ꯅꯪꯁꯨ ꯐꯒꯤ ꯈꯪꯃꯟꯗꯦꯍꯦ
ꯑꯁ ꯁꯝ ꯑꯃꯨꯕ ꯇꯩꯕꯤꯕꯀꯣ
ꯀꯅꯥꯒ ꯑꯣ ꯅꯪꯅꯔꯥ
ꯑꯧ
ꯑꯣ
ꯁꯥꯏꯍꯦ ꯀꯩꯗꯧꯔꯤꯅꯣ ꯉꯁꯤꯗꯤ
ꯑꯩ ꯑꯗꯨꯝ ꯂꯩꯌꯦ ꯃꯔꯦꯃ ꯑꯣꯏꯕꯅꯦꯅꯀꯣ
ꯎꯝ
ꯑꯗꯨꯝ ꯂꯩꯗ ꯀꯔꯤ ꯇꯧꯁꯦ ꯍꯥꯏꯕ꯭ꯔꯣ ꯀꯔꯤꯁꯨ ꯇꯧꯅꯤꯡꯉꯥꯏ ꯂꯩ ꯇꯦꯗ
ꯆꯥꯛ ꯆꯥꯔꯣ
ꯀꯔꯤ ꯆꯥꯛꯅꯣ ꯍꯧꯖꯤꯛꯄꯨ
ꯅꯨꯡꯊꯤꯟꯒꯤ
ꯌꯥꯔꯦ ꯍꯦ ꯅꯪꯁꯨ
ꯅꯨꯡꯊꯤꯜꯒꯤ ꯆꯥꯛ ꯆꯥꯔꯣ
ꯑꯦ ꯍꯧꯖꯤꯛꯇ ꯆꯥꯕꯒꯨꯝ ꯂꯩꯔꯤꯌꯦ ꯑꯌꯨꯛꯇ ꯃꯌꯥꯝ ꯆꯥꯁꯤꯟ ꯕꯒꯤ
ꯀꯔꯤ ꯏꯟꯖꯥꯡ ꯆꯥ ꯍꯥꯏꯕꯅꯣ ꯑꯌꯨꯛꯇ
ꯑꯥ ꯑꯥ ꯍꯋꯥꯏ ꯆꯝꯐꯨꯠ ꯆꯥꯏꯌꯦ ꯉꯔꯥꯡꯒꯤ ꯌꯦꯟꯒ ꯍꯥꯎꯑꯦ
ꯍꯥꯎꯕ꯭ꯔꯥ
ꯅꯪꯒꯤ ꯀꯔꯤꯅꯦꯕ ꯅꯪꯒꯤ ꯏꯟꯁꯥꯡꯗꯨꯕꯨ
ꯊꯔꯣꯏꯒ ꯃꯥꯏꯔꯦꯟ
ꯑꯣ ꯉꯥꯔꯥꯡꯒ ꯆꯞ ꯃꯥꯟꯅꯩꯅꯦ ꯆꯨꯞꯄ ꯅꯨꯡꯉꯥꯏꯕ꯭ꯔꯣ
ꯍꯣꯏ
ꯎꯝ ꯉꯁꯤ ꯅꯪ ꯅꯨꯡꯉꯥꯏꯕ꯭ꯔꯣ ꯀ꯭ꯂꯥꯁ ꯆꯠꯄ
ꯑꯁ ꯅꯨꯡꯉꯥꯏꯇꯦꯗ
ꯀꯔꯤꯒꯤ
ꯉꯟꯅ ꯂꯣꯏꯒꯅꯤ ꯍꯥꯏꯔꯒ
ꯑꯍꯤꯛ ꯍꯤꯛ ꯉꯟꯅ ꯂꯣꯏꯌꯦꯅꯦ
ꯉꯟꯅ ꯂꯣꯏꯒꯅꯤ ꯍꯥꯏꯔ ꯄꯨꯡ ꯑꯃꯗ ꯂꯣꯏꯔꯦ ꯇꯧꯔꯤꯁꯦ
ꯇꯁ ꯑꯗꯨ ꯑꯗꯨꯝ ꯅꯨꯡꯍꯜ ꯉꯂꯤꯗꯅ ꯑꯃꯗꯣ ꯍꯣꯏ ꯍꯣꯏ ꯈꯪꯕ꯭ꯔꯣ ꯍꯧꯖꯤꯛꯇꯤ
ꯍꯤꯞꯄꯦ ꯑꯩꯗꯣ ꯁꯥꯃꯟꯕꯒꯤꯀ ꯉꯥꯏꯍꯥꯛꯇꯪ ꯍꯤꯞꯀꯦ ꯇꯧꯕꯅꯤ
ꯎꯝ
ꯅꯪꯗꯤ ꯀꯩꯗꯧꯔꯤꯅꯣ
ꯑꯩꯖꯦ ꯍꯤꯞꯄꯦ
ꯎꯝ
ꯐꯛꯇ
ꯌꯥꯝ ꯅꯨꯡꯉꯥꯏꯅꯦ ꯅꯪꯗꯤ
ꯎꯝ
ꯌꯥꯝ ꯅꯨꯡꯉꯥꯏꯅ ꯂꯩꯅꯦ
ꯅꯨꯡꯉꯥꯏꯕ ꯇꯥꯕꯅꯦ ꯃꯤꯔꯦꯝꯅꯤꯅ
ꯇꯅꯤꯡꯗꯦ ꯀꯔꯤꯅꯣ
ꯃꯤꯔꯦꯝꯅꯕꯨ ꯋꯥꯕ꯭ꯔꯣ
ꯍꯥ ꯅꯁꯛꯇꯨꯀꯣ
ꯎꯁꯨ ꯎꯗꯅꯦ
ꯑꯗꯨꯏꯁꯨ
ꯅꯣꯛꯀꯅꯨ ꯅꯌꯥ ꯊꯨꯗꯦꯛꯎꯔ
ꯍꯥꯏ ꯍꯩꯗꯦꯍꯦ ꯅꯨꯄꯤꯅ ꯄꯥꯗ ꯑꯗꯨꯃꯥꯏꯅ ꯉꯥꯡꯕ ꯍꯧꯅꯗꯦ ꯇꯧꯁꯨ ꯇꯧꯒꯅꯨ ꯇꯧꯁꯨ ꯇꯧꯔꯣꯏ ꯇꯧꯒꯅꯨ ꯃꯇꯝꯗ
ꯇꯧꯒꯅꯤ ꯍꯥꯏꯒꯅꯤ ꯍꯥꯏꯒꯅꯤ
ꯍꯥꯏꯒꯅꯤ ꯍꯥꯏꯒꯅꯤ ꯍꯥꯏꯒꯅꯤ
ꯂꯩꯇꯣꯟꯗ ꯁꯔꯨ ꯌꯥꯎꯗꯕꯅꯤꯅ
ꯎꯝ ꯍꯥꯏꯒꯅꯤ ꯎꯝ ꯇꯔꯥꯃꯉꯅꯤ ꯅꯪ ꯀꯔꯤ ꯇꯧꯒꯦ ꯍꯥꯏꯕꯅꯣ
ꯑꯩꯀꯣ ꯑꯩ ꯀꯤꯁ ꯇꯧꯕ ꯉꯝꯃꯣꯏꯀꯣ
ꯀꯤꯁ ꯇꯧꯕ ꯉꯝꯃꯣꯏ ꯑꯗꯨꯅ ꯇꯨꯃꯤꯟ ꯂꯩꯌꯣ ꯁꯊꯤꯕ ꯃꯥꯟꯕ꯭ꯔꯥ ꯑꯗꯨꯃꯥꯏ ꯍꯥꯏꯔꯒ
ꯍꯥ
ꯑꯊꯤꯕ ꯃꯥꯟꯕ꯭ꯔꯥ
ꯃꯥꯟꯕ꯭ꯔ ꯀꯥꯏꯅ
ꯃꯥꯜꯂꯦ
ꯀꯔꯤꯒꯤ
ꯀꯅꯥꯅ ꯈꯪꯕ꯭ꯔꯣ ꯍꯌꯦꯡꯁꯦ ꯅꯣꯡꯃꯥꯏꯖꯤꯡ
ꯎꯝ ꯑꯦ ꯅꯣꯡꯃꯥꯏꯖꯤꯡ ꯑꯣꯏꯔꯦ
ꯀꯔꯤ ꯇꯧꯁꯤꯔꯥ
ꯅꯪ ꯀꯔꯤ ꯇꯧꯁꯤꯀꯅꯤ
ꯀꯣꯏꯔꯛꯎꯔ ꯅꯣꯏꯗꯥ
ꯑꯩꯅ ꯍꯥꯏꯕꯗ ꯆꯠꯁꯤ ꯊꯔꯣꯏ ꯂꯧꯕ ꯆꯠꯁꯤꯔꯥ
ꯍꯌꯦꯡꯔ
ꯑꯥ
ꯑꯁ ꯈꯔ ꯉꯟꯅ ꯍꯥꯏꯗꯤ ꯐꯗꯧꯕ ꯊꯕꯛ
ꯅꯁꯛꯇꯨꯒ ꯆꯩꯆꯥꯒꯅꯤ
ꯍꯌꯦꯡꯃꯛꯇꯤ ꯇꯜꯂꯦꯗ ꯅꯣꯡꯃ ꯆꯥꯠꯁꯦ ꯀꯣ
ꯅꯪꯒꯤ ꯅꯣꯡꯃꯁꯨ ꯅꯣꯡꯃꯟꯗꯨꯅ ꯅꯣꯡ ꯅꯤꯡꯗ꯭ꯔꯦ
ꯍꯦ ꯍꯦ ꯍꯦ ꯍꯦ ꯍꯦ ꯎꯝ
ꯇꯧꯔꯁꯨ ꯅꯣꯡꯃ
ꯎꯝ ꯈꯔ ꯇꯧꯔꯛꯀꯅꯤ
ꯑꯁ ꯈꯪꯗ꯭ꯔꯦꯗ ꯑꯩꯁꯨ ꯀꯔꯤ ꯅꯣꯡꯃꯁꯦ ꯆꯍꯤ ꯑꯅꯤ ꯑꯍꯨꯝꯗꯤ ꯑꯣꯏꯔꯛꯀꯦ
ꯍꯦ ꯍꯦ ꯍꯦ ꯅꯣꯡꯃ ꯍꯥ ꯍꯦ
ꯍꯧꯖꯤꯛꯇꯤ ꯍꯥꯏꯔꯅꯨ ꯃꯇꯝ ꯍꯦꯟꯈ꯭ꯔꯦ ꯍꯥꯏꯕꯗꯣ
ꯁꯦꯁ ꯋꯥ ꯑꯃ ꯍꯥꯏꯗꯧ ꯂꯩꯀꯣ ꯍꯥꯏꯕꯗꯨꯔꯥ
ꯍꯧꯖꯤꯛꯇꯤ ꯍꯥꯏꯔꯅꯨ ꯏꯆꯥ ꯂꯩꯈ꯭ꯔꯦ ꯍꯥꯏꯕꯗꯨ ꯅꯪꯁꯨ ꯑꯗꯨ ꯇꯔꯥꯅꯤ
ꯑꯥ
ꯅꯣꯡꯃ ꯅꯣꯡꯃ
ꯑꯁ ꯇꯨꯝꯅꯤꯡꯕ ꯍꯧꯔꯦ
ꯅꯁꯛꯇꯨꯒ ꯅꯪꯗꯤ ꯃꯨꯛ ꯍꯧꯔꯛꯑꯅꯤ
ꯉꯁꯤꯏꯗꯤ ꯇꯨꯝꯅꯤꯡꯗꯦ ꯑꯦ ꯍꯧꯖꯤꯛꯇꯤ ꯅꯪ ꯈꯣꯟꯖꯦꯜ ꯇꯥꯕꯒꯤꯔ
ꯑꯩꯁ ꯍꯔꯥꯎꯍꯜꯂꯤ ꯑꯃꯨꯛ ꯀꯥꯟꯅꯗꯕꯗ
ꯉꯁꯥꯏꯗꯤ ꯀꯔꯤꯒꯤ ꯇꯨꯝꯅꯤꯡꯒꯅꯤ ꯍꯧꯒꯠꯂꯒ ꯆꯥꯛ ꯊꯣꯡꯒ ꯆꯥꯔꯣ ꯍꯧꯖꯤꯛ ꯑꯩꯗꯤ ꯢꯪꯕ ꯃꯇꯝꯅꯦ ꯇꯨꯝꯅꯤꯡꯕ ꯍꯧꯕ
ꯎꯝ ꯎꯝ ꯎꯝ ꯁꯥꯏꯒꯣ
ꯁꯥꯏꯌꯦ ꯂꯌꯦꯡꯒꯨꯅꯨ ꯂꯥꯏꯌꯦꯡꯒꯅꯨ ꯂꯌꯦꯡꯉꯗꯤ ꯎꯝ ꯁꯥꯕꯅꯦ ꯁꯥꯁꯨ ꯇꯨꯃꯤꯟꯅ ꯂꯩꯌꯣ
ꯂꯦꯟꯗꯦ ꯑꯩ
ꯈꯥꯡꯕ ꯇꯥꯕꯅꯤꯅꯦ ꯁꯥꯔꯁꯨ ꯎꯄꯥꯏ ꯅꯣꯡꯃꯗꯤ ꯁꯤ ꯄ꯭ꯔꯤꯊꯤꯕꯤꯁꯦ ꯃꯩꯅ ꯆꯥꯛꯀꯅꯤꯌꯦ
ꯑꯁ
ꯈꯟꯕꯨ ꯈꯜꯂꯗꯤ ꯑꯁ ꯅꯨꯡꯉꯥꯏꯇꯦ
ꯑꯩꯗꯤ ꯑꯦꯁ ꯈꯪꯗꯦ ꯇꯜꯂꯦ ꯁꯥꯕꯁꯨꯁ ꯁꯨꯝ ꯍꯦꯟꯒꯜꯂꯛꯑꯦ ꯆꯍꯤꯁꯨ ꯑꯗꯨꯝ ꯆꯠꯂꯤ
ꯎꯝ ꯍꯅꯨꯗꯧꯔꯦ
ꯎꯝ
ꯅꯇꯨ ꯊꯤꯈ꯭ꯔꯣ
ꯈꯔ ꯍꯅꯨ ꯍꯅꯨ ꯉꯟꯅ ꯍꯅꯨꯔꯒ ꯑꯁ ꯈꯪꯗꯦꯗ ꯖꯥꯠ ꯖꯥꯠ ꯋꯥꯈꯜꯁꯦ ꯊꯣꯛꯂꯛꯑꯦ
ꯀꯔꯤꯅꯣ ꯁꯣꯔ ꯆꯥꯎ ꯆꯥꯎꯅ ꯍꯣꯜꯂꯤꯗꯨꯅ
ꯑꯁ ꯀꯩꯁꯨ ꯅꯠꯇꯦꯗ
ꯌꯥꯝꯅ ꯇꯨꯝꯅꯤꯡꯈꯔ ꯃꯥꯜꯂꯦꯅꯦ
ꯅꯠꯇꯦꯗ ꯇꯨꯝꯒꯦ ꯈꯜꯂꯒ ꯊꯃꯣꯏꯁꯦ ꯋꯥꯕ
ꯑꯗꯨꯒꯤꯅꯦ ꯁꯥꯔ ꯑ ꯁꯥꯔꯅ ꯁꯣꯔ ꯌꯥꯝ
ꯋꯥ
ꯁꯤ ꯑꯁ ꯌꯥꯝ ꯁꯥꯏꯗꯅ ꯅꯣꯡꯃꯗꯤ ꯃꯩꯅ ꯇꯨꯝꯅ ꯆꯥꯛꯀꯅꯤ ꯍꯥꯏꯕ ꯆꯥꯛꯀꯅꯤ ꯍꯥꯏꯕ ꯑꯗꯨꯒꯤ ꯑꯩꯁꯦ ꯂꯥꯏꯐꯝ ꯈꯪꯗ꯭ꯔꯦ ꯁꯥꯕꯒ
ꯑꯁ ꯁꯛ
ꯑꯩꯗꯤꯅꯦ ꯑꯁ
ꯎꯝ
ꯈꯜ ꯅꯨꯡꯉꯥꯏꯇ꯭ꯔꯗꯤ ꯅꯣꯛꯄꯅꯦ ꯍꯦ ꯍꯦ ꯏ ꯀꯔꯤ ꯀ꯭ꯔꯝ ꯇꯨꯁꯤꯔꯥ ꯍꯦ ꯍꯦ ꯍꯦ ꯎꯝ
ꯑꯩꯗꯤ ꯈꯪꯗꯕꯀꯣ
ꯑꯁ ꯑꯗꯨꯛ ꯀꯨꯏꯅ ꯇꯤꯟꯅꯔꯒ ꯁꯤꯐꯥꯎ ꯈꯪꯗꯕ ꯆꯥꯛ ꯌꯥꯝ ꯆꯥꯕ
ꯆꯥꯛ ꯌꯥꯝ ꯆꯥꯕ ꯆꯥꯛꯁꯨ ꯌꯥꯝ ꯆꯥꯕ ꯑꯩꯁꯦ
ꯊꯤꯕꯣꯡꯅ ꯂꯥꯎꯔꯤꯕ
ꯅꯪꯔꯣ
ꯆꯤꯟꯅ ꯀꯜꯂꯤꯕ
ꯅꯪꯔꯣ
ꯈꯪꯗꯦ ꯑꯥꯗ ꯀꯩꯅꯣ ꯍꯧꯖꯤꯛ ꯑꯩꯅ ꯇꯧꯔꯤꯁꯦ
ꯀꯔꯤ ꯀ꯭ꯔꯝ ꯍꯥꯏ ꯁꯤꯔ
ꯑꯦꯁ ꯅꯣꯛꯅꯤꯡꯉꯦ
ꯅꯣꯏ ꯃꯤ ꯌꯥꯝꯕ꯭ꯔꯥ ꯉꯁꯤ
ꯍꯥꯥ
ꯅꯣꯏ ꯃꯍꯩ ꯇꯝꯕ ꯆꯠꯄꯗꯣ ꯃꯤ ꯌꯥꯝꯕ꯭ꯔꯣ
ꯉꯁꯤ ꯃꯤ ꯇꯔꯥꯍꯨꯝꯗꯣꯏ ꯂꯥꯛꯑꯦ
ꯇꯔꯥꯍꯨꯝꯗꯣꯏ
ꯎꯝ
ꯉꯥꯔꯥꯡꯗꯒꯤ ꯈꯔ ꯌꯥꯝꯃꯦꯀꯣ
ꯃꯤ ꯑꯍꯨꯝ ꯍꯟꯒꯠꯂꯦ
ꯍꯌꯦꯡꯗꯤ ꯅꯪ ꯆꯠꯂꯨꯅꯨꯀꯣ
ꯀꯔꯤꯒꯤ
ꯆꯠꯂꯨꯅꯨ ꯑꯗꯨꯝ ꯌꯨꯝꯗꯗ ꯅꯤꯡꯊꯤꯅ ꯄꯣꯊꯥꯔꯣ
ꯏꯁ ꯏꯁ ꯅꯪ ꯅꯪ ꯀꯔꯤ ꯋꯥꯔꯤ ꯁꯥꯕꯤꯒꯗ꯭ꯔꯣ
ꯁꯥꯕꯤꯗꯨꯏꯅꯦꯅꯦ
ꯅꯁꯛꯇꯨꯒ
ꯁꯛꯇꯨ ꯀꯩꯗꯧꯔꯦ ꯍꯥꯏꯕꯅꯣ ꯌꯥ ꯌꯦꯡꯕ ꯏꯌꯥ ꯌꯥꯗ꯭ꯔꯕꯣ
ꯎꯝ
ꯌꯥ
ꯑꯣꯟ ꯊꯥꯒꯦ ꯇꯧꯋꯤꯀꯣ ꯋꯥꯟꯊꯒꯦ ꯇꯧꯋꯤꯀꯣ
ꯑꯁ ꯅꯪꯒꯤ ꯈꯨꯅꯣꯛꯇꯨ ꯀꯩꯅꯣ ꯇꯧꯋꯤꯗ ꯋꯥꯕ ꯈꯨꯅꯣꯛ ꯃꯥꯜꯂꯦ
ꯑꯗꯨ ꯋꯥꯏꯅꯦ ꯀꯔꯤꯅꯣꯅꯦ ꯅꯪꯁꯨ ꯑꯩꯕꯨ ꯀꯔꯤꯅꯣ ꯔꯣꯕꯣꯠꯔꯣ
ꯔꯣꯕꯣꯠ ꯑꯣꯏꯒꯦꯔꯥ ꯃꯤꯑꯣꯏꯕ ꯑꯣꯏꯒꯦꯔꯥ
ꯑꯩꯩꯅ ꯌꯥꯝ ꯀꯟꯕꯒꯤ ꯇꯥꯏꯝꯇ ꯀꯔꯤ
ꯎꯝ ꯀꯩꯁꯨ ꯅꯠꯇꯦꯗ
ꯍꯦꯛ ꯌꯧꯔꯒ ꯐꯝꯕ ꯐꯥꯎ ꯐꯪꯗꯦ ꯐꯤꯔꯣꯜ ꯁꯨꯔꯦ ꯑꯗꯨ ꯂꯣꯏꯔꯒ ꯑꯃꯨꯛ
ꯉꯥꯏꯍꯥꯛ ꯐꯝꯕ ꯌꯥꯗ꯭ꯔꯣ ꯅꯪꯅꯅꯤꯅꯦ ꯑꯗꯨꯗꯤ ꯀꯅꯥꯅ ꯑꯗꯨꯃꯥꯏꯅ ꯇꯧ ꯍꯥꯏꯕ꯭ꯔꯥ
ꯄꯨꯡꯗꯣ ꯂꯩꯔꯛꯇ꯭ꯔꯕꯥ ꯑꯗꯨꯒꯤꯅꯤ
ꯇꯧꯕ ꯌꯥꯏꯗꯅꯥ
ꯑꯁ ꯍꯌꯦꯡꯁꯨ ꯊꯕꯛ ꯌꯥꯝ ꯂꯩꯔꯤꯗꯥ ꯅꯪꯁꯨ
ꯃꯊꯪꯗꯖꯨ ꯇꯧꯕ ꯌꯥꯏꯗꯅꯥ ꯑꯗꯨꯝ ꯍꯤꯡ ꯍꯦꯡꯉꯒ ꯂꯩꯒꯗꯕꯗꯨꯕꯨ
ꯀꯪꯗ꯭ꯔꯗꯤ ꯐꯤꯔꯣꯟꯗꯣ
ꯀꯪꯗ꯭ꯔꯒꯅꯥ ꯏꯁ ꯄꯪꯉꯤꯍꯦ